ꯍꯜꯂꯣ ꯍꯜꯂꯣ
ꯇꯥꯕ꯭ꯔꯣ ꯎꯝ ꯇꯥꯕ꯭ꯔꯣ ꯇꯥꯗꯕꯔꯣ ꯑꯣ ꯑꯩꯒꯤ ꯅꯦꯠꯅꯥꯔꯥ ꯅꯪꯒꯤꯔꯥ ꯈꯪꯗ꯭ꯔꯦꯗꯥ ꯅꯉꯣꯟꯗꯥ ꯅꯦꯠ ꯅꯨꯡꯉꯥꯏꯕ꯭ꯔꯣ ꯀꯩꯕꯥ
ꯅꯉꯣꯟꯗꯥ ꯅꯦꯠ ꯅꯨꯡꯉꯥꯏꯇꯥꯕ꯭ꯔꯣ
ꯑꯥꯈꯣꯏꯒꯤ ꯁꯦ ꯈꯔꯥ
ꯑꯣ
ꯅꯦꯠ ꯀꯦ
ꯑꯣ
ꯅꯠꯇꯥꯕꯥ ꯀꯣ
ꯑꯣ ꯑꯩꯉꯣꯟꯗꯥꯁꯨ ꯈꯔꯥ ꯅꯨꯡꯉꯥꯏ ꯇꯥꯏꯌꯦ ꯇꯥꯏꯌꯦ ꯇꯥꯔꯦ ꯍꯧꯖꯤꯛ
ꯑꯣ ꯀꯩꯗꯧꯔꯤꯅꯣ ꯍꯧꯖꯤꯛ ꯑꯣ ꯀꯩꯗꯧꯔꯤꯅꯣ ꯑꯗꯨꯗꯤ
ꯑꯩꯗꯤ ꯐꯤ ꯐꯥꯎꯕꯗꯣ ꯂꯧꯁꯤꯜꯂꯤꯌꯦ ꯅꯣꯡ ꯇꯥꯔꯛꯄꯒꯤ ꯍꯧꯖꯤꯛꯁꯦ ꯐꯤ ꯂꯧꯁꯤꯜꯂꯤꯌꯦ ꯅꯣꯡ ꯇꯥꯕꯒꯤ ꯅꯣꯡ ꯇꯥꯗ꯭ꯔꯣ ꯅꯣꯏꯗꯗꯤ
ꯍꯣꯏ
ꯅꯣꯡ ꯇꯥꯗꯕ꯭ꯔꯣ ꯅꯣꯡ ꯇꯥꯗꯕ꯭ꯔꯣ
ꯅꯣꯡ ꯇꯥꯗꯦ
ꯍꯧꯖꯤꯛ ꯑꯩꯈꯣꯏꯗꯗꯤ ꯈꯔ ꯈꯔ ꯇꯥꯕ ꯍꯧꯔꯦ ꯍꯣꯔꯦꯟ ꯅꯣꯡ ꯀꯟꯅ ꯆꯨꯒꯗꯕ ꯃꯥꯜꯂꯦ
ꯑꯣ
ꯑꯥ ꯉꯁꯤꯗꯤ ꯀꯥꯏ ꯆꯠꯄ꯭ꯔꯣ ꯌꯨꯝ ꯂꯩꯕ꯭ꯔꯣ
ꯌꯨꯝ ꯂꯩꯌꯦ ꯍꯣꯏ ꯕꯣꯜ ꯁꯥꯅꯕ ꯆꯠꯈꯔꯅꯤ ꯈꯔ ꯑꯁ ꯁꯥꯃꯟꯕꯩ ꯂꯩꯕ ꯅꯨꯡꯉꯥꯏꯇꯦꯗ
ꯑꯣ ꯁꯥꯃꯟꯂꯗꯤ ꯕꯣꯜ ꯁꯅꯥꯔꯗꯤ ꯏꯪꯕ꯭ꯔꯣ
ꯕꯣꯜ ꯕꯨꯗꯤ ꯀꯩꯅꯣ ꯅꯨꯡꯁꯥꯗꯣ ꯐꯥꯈꯤꯗꯅ ꯑꯃꯨꯛꯀꯣ ꯊꯦꯡꯉ ꯆꯠꯅꯦꯕ
ꯄꯥꯝꯕꯅꯤꯅ ꯀꯥꯎꯈ꯭ꯔꯦꯕ ꯁꯥꯏ ꯍꯥꯏꯕꯗꯣ
ꯎꯝ ꯆꯠꯀꯅꯤꯅꯦ
ꯅꯨꯄꯥꯁꯤꯡꯒꯤꯗꯤ ꯁꯤ ꯁꯤꯅ ꯍꯦꯟꯅ ꯃꯔꯨ ꯑꯣꯏꯕꯅꯤꯅ ꯎꯄꯥꯏ ꯂꯩꯇꯦꯀꯣ
ꯎꯝ ꯅꯣꯏ ꯅꯣꯏꯅ ꯈꯪꯉꯤꯗꯣꯅꯤ
ꯑꯥ ꯈꯪꯉꯦ ꯈꯪꯉꯦ ꯑꯗꯨꯕꯨꯗꯤ
ꯍꯦ ꯍꯦ ꯃꯔꯨ ꯑꯣꯏꯕꯗꯤ ꯁꯅꯥꯕꯅꯤ ꯍꯥꯥ
ꯅꯨꯄꯥꯒꯤ ꯏꯗ ꯌꯥꯎꯈ꯭ꯔꯕꯅꯤꯅ ꯎꯄꯥꯏ ꯂꯩꯇꯦꯕ
ꯎꯝ
ꯅꯨꯡꯁꯥ ꯌꯥꯝ ꯁꯥꯕ꯭ꯔꯣ ꯉꯁꯤꯗꯣ
ꯑꯣ ꯌꯥꯝ ꯁꯥꯏꯗ ꯉꯁꯤ
ꯅꯨꯡꯁꯤꯠꯀꯨꯝꯕ ꯁꯤꯠꯇꯕ꯭ꯔꯣ
ꯁꯤꯠꯂꯦ ꯉꯁꯥꯏꯗꯣ ꯌꯥꯝ ꯌꯥꯝ ꯅꯨꯡꯉꯥꯏꯕꯅꯦ ꯑꯗꯣ ꯇꯣꯛꯈ꯭ꯔꯦ ꯑꯃꯨꯛꯀꯥ
ꯑꯩꯈꯣꯏꯗꯤ ꯉꯁꯤꯁꯦ ꯅꯨꯃꯤꯠ ꯆꯨꯞꯄ ꯅꯨꯡꯁꯤꯠ ꯌꯥꯝ ꯁꯤꯠꯂꯦ ꯍꯧꯖꯤꯛ ꯃꯩꯗꯤ ꯉꯁꯥꯏꯅ ꯃꯨꯠꯈ꯭ꯔꯦ ꯑꯩꯈꯣꯏꯗꯗꯤ
ꯑꯩꯗꯣ ꯐꯤ ꯁꯨꯒꯦꯅ ꯃꯦꯆꯤꯟꯗꯀꯣ ꯊꯥꯕ ꯍꯦꯛ ꯊꯝꯕ ꯑꯗꯨꯝ ꯃꯨꯠꯈ꯭ꯔꯕ ꯃꯩꯗꯣ ꯑꯩꯒꯤ ꯗꯥꯎꯅ ꯊꯤꯕ ꯎꯝ
ꯅꯪꯒꯤ ꯗꯥꯎꯅ ꯑꯣꯏꯔꯝꯒꯅꯤꯗ ꯑꯗꯨꯗꯤ ꯑꯩꯈꯣꯏ ꯂꯣꯏꯅꯃꯛ ꯃꯨꯠꯂꯤꯁꯦ
ꯑꯣ ꯑꯗꯨ ꯑꯣꯏ ꯇꯥꯔꯦ ꯑꯩꯗꯣ ꯊꯕꯛꯁꯨ ꯁꯨꯅꯤꯉꯥꯏ ꯍꯣꯏꯅꯦ ꯊꯕꯛꯁꯨ ꯁꯨꯅꯤꯉꯥꯏ ꯂꯩꯕ ꯑꯗꯨꯗ ꯃꯩ ꯃꯨꯠꯈ꯭ꯔꯤꯅꯤ
ꯐꯤꯁꯨ ꯁꯨꯕ ꯇꯟꯕꯁꯨ ꯇꯟꯕ ꯑꯣꯏꯔꯝꯒꯅꯤ ꯈꯨꯠꯅ ꯁꯨꯅꯤꯡꯉꯥꯏꯁꯨ ꯈꯔ ꯇꯟꯕꯅ ꯑꯣꯏꯔꯝ
ꯇꯜꯂꯦ ꯍꯣꯏ ꯑꯁꯦꯡꯕ
ꯀꯩ ꯀꯩ ꯆꯥꯛ ꯌꯦꯟꯖꯥꯡ ꯆꯥꯕꯤꯌꯦ ꯉꯁꯥꯏ ꯑꯌꯨꯛꯄꯨꯗꯤ
ꯑꯌꯨꯛꯇ ꯁꯧꯒꯔꯤ ꯁꯧꯒꯔꯤ ꯑꯣꯏꯅ ꯆꯥꯏ
ꯑꯁ ꯆꯞ ꯃꯥꯟꯅꯩꯌꯦꯅꯦꯍꯦ ꯍꯥꯎꯗꯕ
ꯍꯝ ꯍꯝ
ꯍꯥꯎꯇꯕ ꯏꯟꯖꯥꯡ ꯆꯞ ꯃꯥꯟꯅꯅ ꯂꯩꯔꯝꯃꯦ
ꯑꯣ ꯅꯣꯏꯁꯨ ꯀꯩꯅꯣꯅꯦ ꯎꯝ ꯃꯦꯆꯤꯟ ꯂꯩꯔꯒ ꯈꯨꯠꯇ ꯁꯨꯕꯗꯣ ꯑꯗꯨꯗꯤ ꯇꯟꯒꯅꯤꯗ
ꯎ ꯑꯗꯨꯝ ꯈꯨꯠꯅ ꯁꯨꯕ ꯃꯇꯝꯁꯨ ꯂꯩꯌꯦ
ꯎꯝ ꯎꯝ ꯀꯣꯏꯁꯨ ꯂꯩꯌꯦꯗꯣꯗꯣ ꯅꯣꯏꯗꯤ ꯄꯤꯅꯦ ꯃꯣꯛꯀꯥ
ꯍꯣꯏ ꯑ ꯐꯤ ꯈꯔꯗꯤ ꯈꯨꯠꯅ ꯁꯨꯗ꯭ꯔꯗꯤ ꯌꯥꯗꯕꯁꯨ ꯂꯩꯌꯦꯕ
ꯑꯩꯈꯣꯏꯗꯤ ꯌꯥꯕ ꯉꯥꯛꯇ ꯌꯥꯕ ꯉꯥꯛꯇꯅꯤꯗ
ꯇꯟꯕꯅꯤꯅ ꯂꯣꯏ ꯌꯥꯏꯑꯕ
ꯎꯝ
ꯅꯣꯏꯗꯤ ꯀꯅꯥ ꯀꯅꯥꯅ ꯆꯥꯛ ꯌꯦꯟꯖꯥꯡ ꯊꯣꯡꯕꯅꯣ
ꯃꯔꯛ ꯃꯔꯥꯛꯇꯥ ꯑꯩ ꯊꯣꯡꯏ ꯃꯤ ꯂꯩꯇꯕꯅꯤꯅ
ꯑꯣ ꯑꯗꯨ ꯑꯣꯏꯔꯗꯤ ꯈꯔ ꯊꯥꯖꯕ ꯌꯥꯏꯅ
ꯂꯧ ꯆꯂꯗꯤ ꯃꯔ ꯎꯝ ꯑꯩꯁꯨ ꯅꯨꯄꯤ ꯌꯥꯎꯔꯗꯤ ꯀꯃꯥꯏꯅ ꯇꯧꯅꯤ
ꯉꯁꯤꯗꯤ ꯀꯅꯥꯅ ꯊꯣꯡꯒꯅꯤ
ꯆꯗꯦ ꯣꯁꯅꯕꯗ ꯍꯪꯉꯟ ꯂꯥꯛꯗꯤ ꯊꯣꯡꯉ ꯊꯦꯡꯉꯗꯤ ꯈꯪꯗꯦ ꯏꯃꯥ ꯍꯣꯏꯗꯣ ꯂꯥꯛꯄꯗ ꯍꯥꯟꯅꯗꯗꯤ ꯊꯣꯡꯉꯅꯤ ꯃꯣꯏꯅ
ꯑꯣ ꯅꯣꯏ ꯃꯤ ꯌꯥꯝꯗꯕꯒꯤ ꯑꯣꯏꯔꯝꯃꯅꯤ ꯑꯃꯨꯛ ꯕꯣꯠ ꯁꯥꯟꯅꯔꯒ ꯍꯜꯂꯛꯑꯒ ꯊꯣꯡꯕ ꯌꯥꯕꯁꯤꯗꯤ
ꯃꯤ ꯑꯍꯨꯝ ꯈꯇꯥ ꯏꯃꯥ ꯏꯄꯥꯒ ꯑꯩ
ꯑ ꯑꯗꯨꯒꯤꯅꯤꯅꯦ
ꯑꯣ ꯆꯥꯛ ꯌꯦꯟꯁꯥꯡꯗꯣ ꯉꯟꯅ ꯊꯣꯡꯗꯤ ꯏꯪꯉꯦꯕ ꯑꯗꯨ ꯎꯝ
ꯍꯣꯏ
ꯑꯗ‌ꯣ ꯉꯟꯅ ꯊꯣ ꯗꯤ ꯏꯄꯥꯗ‌ꯣꯗꯤ
ꯇꯥꯕ꯭ꯔ‌ꯣ
ꯇꯥꯏꯌ‌ꯦ ꯇꯥꯏꯌ‌ꯦ ꯅꯪꯗꯤ
ꯅꯦꯠꯇꯣ ꯑꯃꯨꯛ ꯃꯥꯡꯈꯤꯕ ꯑꯩ ꯍꯧꯖꯤꯛ ꯇꯤ ꯏꯊꯟꯗ ꯂꯩꯗ ꯀꯗꯥꯏ ꯀꯗꯥꯏ ꯆꯠꯄꯅꯣ ꯈꯪꯗꯦ
ꯎꯝ
ꯑꯃꯨꯛꯀ ꯇꯥꯈ꯭ꯔꯦ ꯍꯧꯖꯤꯛꯇꯤ ꯉꯁꯥꯏꯗꯣ ꯑꯃꯨꯛ ꯇꯥꯗꯕ
ꯑꯣ ꯑꯩꯁꯨ ꯋꯥ ꯉꯥꯡꯗ‌ꯦꯅꯦ ꯉꯁꯥꯏꯗ‌ꯣ
ꯑꯣ ꯑꯗꯨꯒꯤ ꯑꯗꯨꯒꯤꯔꯣ ꯈꯪꯗꯦ ꯑꯩꯗꯤ ꯅꯦꯠꯅ ꯌꯥꯗꯕ꯭ꯔꯥ ꯈꯟꯕ
ꯅꯣꯏ ꯅꯪꯒꯤ ꯗꯤꯄꯤꯗꯨ ꯅꯪ ꯅꯅꯥꯎꯁꯤꯡꯔꯥ ꯅꯠꯇ꯭ꯔꯒ ꯀꯩꯅꯣ
ꯑꯁ ꯑꯩꯒꯤ ꯏꯆꯥ ꯑꯩꯒꯤ ꯏꯆꯥ ꯑꯃꯅꯦ ꯏꯆꯥ ꯅꯠꯇꯕ ꯏꯃꯥꯟꯅꯕꯤꯒꯤ ꯃꯆꯥ ꯑꯅꯤꯅꯦ
ꯑꯣ
ꯈ꯭ꯋꯥꯏ ꯑꯄꯤꯛꯄꯗꯨꯅ ꯑꯩꯒꯤ ꯏꯆꯥꯅꯤ
ꯅꯨꯄꯥꯗꯤꯕꯀ‌ꯣ
ꯎꯝ ꯑꯇꯣꯞꯄꯗꯨꯅ ꯑꯩ ꯑꯩꯈꯣꯏꯒꯤ ꯂꯩꯀꯥꯏꯒꯤ ꯑꯉꯥꯡꯁꯤꯡ ꯃ‌ꯣꯏ ꯇꯤꯟꯅꯕꯒꯤ
ꯑꯣ ꯋꯥ ꯋꯥꯅꯕꯅꯤꯗ ꯌꯨꯝ ꯉꯟꯅ ꯄꯥꯟꯕꯗꯨꯁꯨ ꯀꯠ
ꯁꯤꯟꯐꯝ ꯂꯩꯇ꯭ꯔꯗꯤ
ꯑꯗꯨꯗ‌ꯦ ꯊꯕꯛꯄꯨ ꯌꯥꯝ ꯀꯩꯅꯣ ꯊꯕꯛꯄꯨ ꯂꯩꯔꯗꯤ ꯈꯔ ꯐꯅꯦꯕ
ꯍꯣꯏ ꯁꯤꯟꯐꯝ ꯄꯩꯁꯥ ꯂꯥꯛꯄ ꯂꯝꯕꯤ ꯂꯩꯔꯗꯤ ꯈꯔ ꯐꯩꯌꯦ ꯗꯣ ꯇꯣꯂꯣꯞ ꯆꯥꯗ꯭ꯔꯁꯨ ꯗꯨꯝ ꯑꯥ ꯃꯤꯗꯣ ꯐꯔꯗꯤ ꯗꯨꯝ ꯈꯔ ꯐꯩ ꯈꯔ ꯃꯈꯩꯗꯤ ꯑꯗꯨꯝ ꯐꯩꯌꯦ ꯑꯃꯨꯛ ꯉꯥꯎꯁꯤꯟꯅꯔꯗꯤ ꯂꯣꯏꯔꯦ
ꯎꯝ ꯒ꯭ꯌꯥꯟ ꯇꯥꯕꯗꯗꯤꯀꯣ ꯒ꯭ꯌꯥꯟ ꯇꯥꯔꯗꯤ ꯅꯨꯡꯉꯥꯏꯅꯤꯕ
ꯃꯩ ꯃꯨꯠꯄ ꯌꯥꯝ ꯀꯨꯏꯔꯕꯣ ꯅꯣꯏꯔꯣꯝꯗ
ꯀꯨꯏꯈꯔꯦ ꯄꯨꯡꯁꯦ
ꯃꯤꯡ
ꯑꯃ ꯄꯨꯡ ꯑꯃ ꯑꯅꯤ ꯑꯅꯤꯗ ꯃꯨꯠꯈ꯭ꯔꯦ ꯄꯨꯡꯗꯣ ꯃꯩ ꯃꯨꯈ꯭ꯔꯕꯗꯣ
ꯑꯗꯨ ꯃꯥꯟꯅꯔꯝꯕ ꯌꯥꯏꯗꯨꯗꯤ ꯈꯣꯏꯁꯨ ꯀꯨꯏꯔꯦ ꯃꯨꯠꯈꯤꯕ
ꯑꯣ ꯂꯥꯛꯀꯅꯤ ꯃꯨꯛꯀ ꯍꯣꯏ ꯀꯩꯅꯣ ꯅ‌ꯣꯡꯗꯤ ꯆꯨꯗꯕ ꯈ‌ꯣꯏꯗꯤꯀꯣ ꯗꯨ
ꯎꯝ ꯈꯪꯗꯦ ꯅꯣꯡ ꯆꯨꯕꯅ ꯈꯔ ꯐꯩꯌꯦ ꯅꯨꯡꯁꯤꯠ ꯁꯤꯠꯂꯗꯤ ꯃꯩꯁꯦ ꯃꯨꯠꯀꯜꯂꯦ ꯅꯣꯏꯗꯤ ꯎꯝ ꯕꯦꯔꯥ ꯀꯥꯔꯦ ꯍꯧꯖꯤꯛꯁꯦ
ꯎꯝꯗꯗꯤ ꯎꯝ ꯎ ꯅꯦꯠꯅ ꯅꯨꯡꯉꯥꯏꯇꯕꯅꯦ ꯕꯦꯔꯥ ꯀꯥꯔꯦ ꯑꯩ ꯍꯣꯔꯦꯟꯅꯤꯡꯕ꯭ꯔꯥ ꯅꯤꯡ ꯎꯝ ꯅꯣꯡ ꯇꯥꯔꯦ ꯅꯣꯡ ꯇꯥꯔꯦ ꯃꯩ ꯃꯣꯠꯂꯗꯤ ꯍꯦꯛꯇ ꯅꯦꯠ ꯅꯨꯡꯉꯥꯏꯇꯕ꯭ꯔꯣ ꯅꯣꯏꯔꯣꯝꯗꯁꯨ ꯃꯤꯊꯤ ꯇꯥꯏ ꯑꯣꯏ ꯍꯦ ꯍꯦ ꯑꯦ ꯍꯦ ꯑꯦ ꯍꯦ ꯍꯦ ꯍꯦ ꯀꯞ ꯀꯅꯨ ꯀꯞ ꯀꯅꯨ ꯍꯜꯂꯣ ꯇꯥꯗꯔꯦ ꯑꯩꯉꯣꯟꯗꯒꯤꯔ ꯅꯪꯉꯣꯟꯗꯒꯤꯔ ꯈꯪꯗꯔꯦ ꯀ꯭ꯔꯤ ꯇꯧ ꯕꯖꯥꯠꯅꯣ ꯈꯪ ꯇꯥꯗꯔꯦ ꯍꯜꯂꯣ ꯕꯣ ꯁꯅꯥꯕ ꯆꯠꯂꯥꯛꯕꯣ